ꯍꯜꯂꯣ ꯍꯜꯂꯣ
ꯍꯜꯂꯣ
ꯆꯦ
ꯑꯥ ꯀꯩ ꯍꯥꯏꯒꯦꯕꯃ ꯀꯩ ꯍꯥꯏꯒꯦꯕꯦꯝꯃ
ꯀꯩꯀꯩ ꯏꯟꯁꯥꯡ ꯆꯥꯔꯒꯦ ꯉ ꯁꯤꯁꯤꯕꯣ
ꯉꯁꯤꯁꯦ ꯎꯁꯣꯏ ꯎꯇꯤ ꯊꯣꯡꯉꯦ ꯃꯪꯒꯟꯒ ꯇꯧꯔꯒ
ꯑꯣ ꯀꯔꯤ ꯀꯔꯤ ꯀꯝꯕꯥꯏꯅꯦꯁꯟ ꯇꯧꯔꯤꯅꯣ ꯎꯇꯤ ꯇꯪꯂꯣ ꯑꯩꯈꯣꯏꯗꯤ ꯉꯁꯤꯁꯦ ꯌꯦꯦꯟꯖꯥꯡꯁꯦ ꯁꯦ ꯃꯊꯦꯟ ꯃꯊꯦꯜ ꯊꯣꯡꯒꯦ ꯇꯧꯕꯅꯦ ꯌꯥꯝꯃꯦ ꯉꯁꯤꯗꯤ ꯉꯥ ꯊꯣꯡꯕꯁꯨ ꯌꯥꯎꯔꯦꯀꯣ ꯎꯁꯣꯞ ꯑꯃ ꯂꯩꯕꯒꯤ ꯑꯗꯨꯗꯒꯤ ꯏꯔꯣꯟꯕꯅꯦ ꯍꯋꯥꯏ ꯊꯣꯡꯕꯅꯦ ꯑꯗꯨꯗꯒꯤ ꯀꯥꯡꯍꯧ ꯑꯃꯅꯦ ꯉꯥ ꯃꯀꯣꯛ ꯃꯔꯨ ꯉꯧꯕ ꯑꯃꯅꯦ ꯈꯔ ꯑꯗꯨꯝ ꯍꯥꯎꯔꯦ ꯉꯁꯤꯗꯤ ꯆꯥꯔꯦ
ꯃꯩꯇꯩ ꯍꯤꯟꯖꯥꯡ ꯑꯍꯥꯎꯕꯅꯤꯅꯦ
ꯃꯥꯅꯦ ꯃꯥꯅꯦ ꯏꯆꯗꯤ ꯎꯇꯤꯗꯪ ꯇꯧꯕ꯭ꯔꯣ ꯑꯇꯩ ꯃꯌꯥ ꯍꯥꯞꯇꯕ꯭ꯔꯣ
ꯎꯠꯇꯤ ꯈꯇꯪ ꯇꯧꯋꯦ ꯁꯤꯡꯖꯨ ꯑꯃꯒ
ꯑꯣ ꯁꯤꯡꯖꯨꯁꯦ ꯃꯌꯥꯁꯦ ꯀꯩꯀꯩꯗꯣꯏꯅꯣ
ꯈꯥꯃꯦꯟ ꯑꯈꯥꯕꯤ ꯃꯪꯒꯜ ꯇꯧꯔꯒ ꯁꯨꯔꯦ ꯁꯤꯡꯖꯨ
ꯎꯝ ꯍꯧꯖꯤꯛꯁꯤꯕꯨ ꯀꯔꯤ ꯀꯔꯤ ꯃꯊꯦꯜꯅ ꯍꯦꯟꯅ ꯆꯥꯕꯁꯦ ꯌꯥꯔꯤꯒ
ꯍꯦꯟꯖꯥꯡꯁꯦ ꯎꯝ ꯑꯩꯗꯤ ꯀꯥꯡꯁꯣꯏ ꯊꯣꯡꯕꯅ ꯏꯍꯥꯎ ꯑꯗꯨꯝ ꯍꯥꯎꯋꯤꯗ
ꯎ ꯀꯥꯡꯥꯡꯁꯣꯏ ꯊꯣꯡꯕꯅ ꯍꯥꯎꯋꯦꯕ ꯀꯥꯡꯁꯣꯏꯁꯦ ꯃꯩꯇꯩ ꯏꯟꯁꯥꯡꯗꯤ ꯀꯥꯡꯁꯣꯏ ꯍꯥꯏꯔꯁꯨ ꯃꯌꯥꯟ ꯃꯌꯥꯟ ꯃꯈꯜ ꯃꯈꯜ ꯌꯥꯝꯃꯤꯀꯣ
ꯎꯝ ꯃꯈꯟ ꯃꯈꯟ ꯌꯥꯝꯃꯤ ꯈꯥꯃꯦꯟ ꯑꯁꯤꯟꯕ ꯍꯋꯥꯏꯊꯔꯥꯛ
ꯎꯝ
ꯑꯗꯒꯤ ꯄꯣꯡ ꯍꯋꯥꯏ ꯃꯌꯥꯝ ꯂꯩꯈ꯭ꯔꯦ ꯑꯗꯨ ꯍꯥꯎꯋ
ꯎꯝ
ꯀꯦꯡꯉꯣꯏ ꯀꯥꯡꯁꯣꯏꯁꯨ ꯍꯥꯎꯋꯤ ꯃꯩꯇꯩꯒꯤ ꯑꯣꯏꯕ
ꯑꯥ ꯉꯔꯤ ꯈꯔ ꯊꯥꯑꯕꯀꯣ ꯑ ꯊꯅ ꯎꯝ ꯍꯣꯏ ꯑꯗꯒꯤ ꯍꯦꯟꯇꯥꯛ ꯊꯥꯛꯄꯁꯨ ꯂꯩꯀꯣ
ꯑ ꯍꯦꯟꯇꯥꯛ ꯊꯥꯛꯄ ꯊꯥꯏꯅꯒꯤ ꯋꯥꯔꯤꯅꯤ ꯍꯦꯟꯇꯥꯛ ꯊꯥꯛꯄꯁꯦ
ꯍꯦꯟꯇꯥꯛ ꯊꯥꯛꯄꯁꯤꯒ ꯑꯗꯒꯤ ꯀꯔꯤ ꯍꯥꯏꯅꯤ ꯉꯥꯔꯤ ꯊꯥꯛꯄꯁꯦ ꯁꯤꯒꯁꯦ ꯀꯔꯝꯕꯅ ꯍꯥꯎꯕ ꯍꯥꯎꯕ ꯍꯦꯟꯒꯦ ꯏꯆꯦ ꯍꯣꯏ ꯁꯨꯝ ꯆꯥꯔꯛꯄ ꯄꯗ
ꯁꯤ ꯉꯥꯏ ꯊꯥꯛꯄꯅ ꯍꯦꯗꯤ ꯍꯥꯎꯕ
ꯉꯥꯔꯤ ꯊꯥꯛꯄꯅ ꯎꯝ
ꯅꯣꯏꯗꯤ ꯀꯔꯝꯕ ꯍꯅꯒꯦ
ꯑꯩꯗꯤ ꯑꯅꯤ ꯃꯈꯉꯩꯗ
ꯑꯣ ꯍꯦꯟꯇꯥꯛꯀꯤ ꯃꯍꯥꯎꯁꯤꯅ ꯀꯃꯥꯏꯅ ꯇꯧꯕ
ꯍꯦꯟꯗꯥꯛꯀꯤ ꯃꯍꯥꯎꯁꯤꯅ ꯈꯤꯇꯪ ꯑꯗꯨꯝ ꯉꯥꯔꯤꯒꯗꯤ ꯃꯥꯟꯅꯩꯌꯦ ꯃꯥꯟꯅꯕꯁꯤꯗ ꯀꯃꯥꯏꯅ ꯇꯧꯔꯤꯗꯅ ꯃꯥꯥꯏꯁꯦ ꯃꯍꯥꯎꯁꯦ ꯈꯤꯇꯪ ꯊꯩꯕ ꯍꯥꯏꯗꯨꯅꯤꯗ ꯌꯥꯝ ꯀꯥꯍꯦꯟꯅ ꯍꯦꯛꯇ ꯇꯣꯉꯥꯟꯕ ꯃꯍꯥꯎ ꯑꯃ ꯊꯣꯛꯄꯗꯨꯗꯤ ꯑꯣꯏꯗꯦ
ꯑꯣ
ꯑꯗꯨꯝ ꯍꯥꯎꯋꯦꯕ ꯑꯅꯤꯃꯛ
ꯎꯝ
ꯁꯨꯝ ꯍꯥꯎ ꯑꯩꯈꯣꯏ ꯃꯩꯇꯩꯒꯤꯗꯤ ꯂꯣꯏꯅ ꯍꯥꯎꯕꯅꯤꯗ ꯏꯔꯣꯝꯕꯗ ꯑꯣꯏꯔꯁꯨ ꯑ ꯑꯗꯨꯝ ꯒꯥꯔꯤꯁꯦ ꯑꯗꯨꯝ ꯌꯥꯎꯗꯗꯤ ꯌꯥꯗ꯭ꯔꯦꯕ
ꯎꯝ ꯂꯐꯨ ꯏꯔꯣꯜꯂꯦ ꯌꯥꯎꯅꯤꯀꯣ ꯁꯣꯏꯕꯨꯝ ꯏꯔꯣꯜꯂꯁꯨ ꯁꯨ ꯌꯥꯎꯗꯣꯏꯅꯤ ꯏꯔꯣꯝꯕꯁꯤꯗ ꯃꯈꯟ ꯃꯈꯟ ꯀꯌꯥꯅꯣ ꯂꯩꯔꯦꯀꯣ ꯁꯤ ꯑꯗꯨꯝ ꯂꯣꯏꯅꯃꯛ ꯍꯥꯎꯋꯦ ꯍꯥꯎꯇꯕ ꯍꯥꯏꯁꯦ ꯍꯥꯎꯇꯕ ꯑꯩꯁꯦ ꯂꯣꯏꯅ ꯍꯥꯎꯅꯕ ꯃꯥꯏ ꯃꯥꯏ ꯇꯥꯏꯃꯤꯡ ꯆꯥꯅꯕꯨ ꯊꯥꯛꯑ ꯊꯣꯡꯉꯗꯤ ꯑꯗꯨꯝ ꯍꯥꯎꯔꯦꯀꯣ ꯎꯝ
ꯉꯥꯔꯤꯗꯤ ꯌꯥꯎꯗꯤ ꯌꯥꯗꯕꯅꯤꯅꯦ ꯏꯔꯣꯝꯕꯗ ꯅꯠꯇ꯭ꯔꯁꯨ ꯁꯤꯡꯖꯨꯗ ꯆꯥꯔꯁꯨ ꯒꯥꯔꯤꯗꯤ ꯑꯗꯨꯝ ꯌꯥꯎꯗ
ꯏꯁꯁ ꯉꯔꯥꯡꯗꯤꯅꯦꯀꯣ ꯏꯁꯦ ꯑꯁ ꯀꯩꯅꯣ ꯇꯧꯔꯤꯅꯦ ꯑꯩꯈꯣꯏꯒꯤ ꯆꯨꯖꯥꯛꯁꯦ ꯃꯩꯇꯩ ꯆꯨꯖꯥꯛꯁꯦ ꯁꯤ ꯃꯩꯇꯩꯒꯤ ꯆꯨꯖꯥꯥꯛ ꯍꯥꯏꯗꯤ ꯑꯩꯈꯣꯏ ꯍꯥꯟꯅ ꯆꯥꯅꯔꯤꯕ ꯆꯥꯛꯍꯥꯎ ꯆꯨꯖꯥꯛ ꯂꯩꯗꯅ ꯁꯨꯒꯨꯝꯕꯁꯤꯒ ꯃꯣꯏ ꯍꯧꯖꯤꯛꯀꯥꯟꯒꯤ ꯑꯁꯣꯝꯂꯣꯝꯒꯤ ꯁ꯭ꯋꯤꯠ ꯀꯣꯔꯟ ꯀꯥꯏꯅ ꯊꯥꯔꯤꯁꯦ ꯁꯤ ꯏꯆꯦꯗꯤ ꯀꯔꯝꯕꯅ ꯍꯦꯟꯅ ꯍꯥꯎꯒꯦ ꯄꯥꯝꯖꯒꯦ
ꯑꯁ ꯀꯥꯏꯗꯦ ꯑꯩꯉꯣꯟꯗ ꯑꯩꯗꯤ ꯃꯩꯇꯩ ꯆꯨꯖꯥꯛꯅ ꯍꯦꯜꯂꯤ ꯍꯥꯎꯕ ꯃꯣꯏꯒꯤ ꯁ꯭ꯋꯤꯠꯀ꯭ꯔꯣꯟ ꯍꯥꯏꯗꯨꯗꯤ ꯑꯥ ꯇꯥꯡꯕꯁꯨ ꯍꯦꯜꯂꯤ ꯑꯗꯒꯤ ꯀꯨꯏꯅ ꯊꯝꯕꯁꯨ ꯌꯥꯗꯦ
ꯎꯝ
ꯃꯩꯇꯩ ꯆꯤꯟꯖꯥꯛꯇꯤ ꯑꯗꯨꯝ ꯍꯣꯏ ꯌꯥꯝ ꯀꯨꯏꯅꯕꯨꯗꯤ ꯊꯝꯕꯕꯨꯗꯤ ꯌꯥꯗꯦ ꯑꯗꯨꯁꯨꯥꯎ ꯑꯗꯨꯝ ꯊꯥꯎ ꯂꯩꯅ ꯔꯣꯁ ꯂꯩꯅ ꯆꯥꯕꯗꯤ ꯃꯩꯇꯩ ꯆꯨꯖꯥꯛꯅ ꯍꯦꯜꯂꯤꯦ ꯆꯨꯖꯥꯛꯇꯣ ꯀꯨꯏꯅ ꯑꯃꯨꯛ ꯊꯝꯖꯤꯜꯂꯨꯔꯗꯤ ꯇꯤꯟꯒꯁꯨ ꯆꯥꯔꯝꯃꯤꯅꯦ ꯃꯣꯏꯒꯤ ꯃꯄꯥꯟꯂꯣꯝꯒꯤ ꯆꯨꯖꯥꯛꯇꯨꯗꯤ
ꯍꯣꯏ ꯍꯣꯏ ꯑꯗꯨꯅ ꯑ ꯍꯣꯏ ꯏꯄꯥ ꯏꯄꯨꯒꯤ ꯊꯥꯏꯅꯒꯤꯀꯣ ꯆꯤꯟꯖꯥꯛ ꯁꯤꯟꯅꯕ ꯐꯔꯦꯗ
ꯑ ꯊꯥꯏꯅꯒꯤ ꯆꯤꯟꯖꯥꯛꯁꯤꯅ ꯍꯦꯟꯅ ꯍꯥꯎꯋꯦ
ꯀꯥꯁꯦ ꯀꯥꯂꯦꯟ ꯑꯣꯏꯣꯏꯕꯅꯤꯅꯀꯣ ꯑꯗꯩ ꯊꯥꯎ ꯉꯕꯨꯁꯨ ꯆꯥꯅꯤꯡꯗꯦ ꯀꯥꯡꯁꯣꯏ ꯑꯃ ꯆꯝꯅ ꯅꯠꯇ꯭ꯔꯁꯨꯀꯣ ꯏꯔꯣꯟꯝꯕ ꯈꯖꯤꯛ ꯇꯧꯔꯒ ꯑ ꯊꯕꯤ ꯑꯃ ꯀꯩ ꯑꯃ ꯆꯝꯐꯨꯠ ꯈꯔ ꯍꯦꯛ ꯐꯨꯠꯄꯀꯣ ꯑꯗꯨ ꯑꯗꯨꯝ ꯆꯥꯕ ꯌꯥꯔꯦ ꯑꯗꯨꯗꯥꯏꯅ
ꯎꯝ ꯆꯝꯐꯨꯠ ꯑꯃ ꯒꯥꯔꯧ ꯑꯃ ꯍꯥꯞꯄꯒ
ꯑꯥ ꯅꯨꯡꯁꯥꯒꯁꯦ ꯈꯖꯤꯛ ꯁꯥꯒꯠꯂꯛꯑꯗꯤ ꯁꯧꯒ꯭ꯔꯤꯒ ꯊꯣꯡꯉꯗꯤ ꯎꯝ ꯑꯗꯨꯝ ꯆꯥꯛꯁꯦ ꯈꯔ ꯆꯥꯕ ꯌꯥꯗꯦ ꯍꯥꯏꯁꯦ ꯈꯔꯗꯤ ꯑꯗꯨꯝ ꯆꯪꯉꯦ
ꯎꯝ ꯆꯝꯐꯨꯠꯇꯁꯨ ꯑꯍꯥꯎ ꯑꯍꯥꯎꯕ ꯀꯥꯟꯅ ꯀꯥꯟꯅꯔꯕ ꯏꯁꯥꯗ ꯀꯥꯟꯅꯔꯕ ꯆꯝꯐꯨꯠꯁꯨ ꯑꯣ ꯏꯟꯖꯥꯡ ꯅꯥꯄꯤ ꯃꯌꯥꯝꯁꯨ ꯂꯩꯔꯦꯗꯅ
ꯎꯝ ꯂꯩꯔꯦ ꯍꯧꯖꯤꯛꯇꯤ
ꯆꯝꯐꯨꯠꯁꯤꯅ ꯀꯌꯥꯝꯝꯕ ꯍꯥꯎ ꯍꯥꯎꯒꯦ
ꯏꯁꯁ ꯀꯥꯂꯦꯟꯅꯤꯅꯀꯣ ꯃꯣꯏꯒꯤ ꯀꯩꯅꯣ ꯐꯤꯠꯔꯨꯠ ꯀꯥꯏꯗꯣ ꯀꯩꯁꯨ ꯆꯥꯅꯤꯡꯕ ꯑꯣꯏꯗꯦ ꯀꯣ ꯊꯕꯤ ꯑꯃ ꯀꯣꯕꯤꯁꯤꯁꯨ ꯌꯥꯝ ꯀꯩꯅꯣ ꯇꯧꯕꯗꯤ ꯑꯣꯏꯗ꯭ꯔꯦ ꯑꯗꯩ ꯀꯣꯂꯤ ꯍꯋꯥꯏ ꯑꯗꯨꯣ ꯑꯗꯨꯗꯨꯒ ꯈꯔ ꯐꯨꯠꯂꯒ ꯃꯤꯗꯤ ꯏꯆꯦꯍꯣꯏꯗꯤ ꯀꯔꯝꯕꯅ ꯄꯥꯝꯃꯤ ꯈꯪꯒꯦꯗꯤ ꯆꯤꯅꯤꯒ ꯈꯖꯤꯛ ꯊꯥꯛꯑꯒ ꯀꯣ ꯈꯤꯇꯪ ꯊꯨꯝꯐꯦ ꯊꯨꯝꯂꯞꯀꯗꯧꯕꯗꯣ ꯑꯗꯨꯗꯨꯅ ꯈꯔ ꯆꯥꯖꯅꯤꯡꯉꯦꯕ ꯅꯨꯡꯁꯥꯒ ꯁꯥꯗ ꯃꯍꯤꯁꯦ ꯒꯨꯔꯨ ꯒꯨꯔꯨꯒ ꯊꯛꯑꯒꯀꯣ ꯏꯁꯥꯁꯦ
ꯎꯝ
ꯏꯪꯊꯕꯣꯏ ꯅꯤꯡꯉꯦ ꯎꯝ
ꯑꯩꯗꯤ ꯆꯝꯐꯨꯠ ꯐꯠꯇꯕꯅ ꯍꯦꯟꯅ ꯍꯥꯎꯋꯦ ꯎꯝ ꯎꯝ ꯁꯥ ꯉꯥ ꯆꯥꯅꯤꯡꯕ ꯑꯣꯏꯗ꯭ꯔꯦ
ꯑꯣ ꯁꯥ ꯀꯥꯏꯁꯦ ꯃꯔꯛ ꯃꯍꯥꯗꯀꯣ ꯑꯗꯒꯤ ꯊꯧꯗꯣꯛ ꯋꯥꯊꯣꯛ ꯊꯣꯛꯄ ꯏꯃꯥꯟꯅꯕ ꯏꯃꯥꯟꯅꯕꯤ ꯍꯦꯛ ꯄꯨꯟꯕ ꯁꯨ ꯀꯥꯟꯗ ꯑꯥ
ꯑꯗꯨꯝ ꯃꯅꯥ ꯃꯁꯤꯡꯅꯍꯦ ꯑꯗꯨꯝ ꯍꯦꯜꯂꯤꯗ ꯆꯥꯕꯁꯨ ꯌꯥꯕꯁꯦ
ꯎꯝ ꯍꯦꯜꯂ ꯍꯦꯜꯂ ꯑꯗꯒꯤ ꯁꯂꯥ ꯀꯩ ꯍꯦꯛ ꯇꯧꯁꯟꯕꯀꯣ ꯆꯝꯇꯛꯅ
ꯆꯝꯇꯛꯅ ꯃꯊꯦꯜ ꯑꯃ ꯑꯣꯏꯅ ꯑꯗꯨꯁꯨ ꯍꯥꯞꯄꯤꯅꯤ
ꯃꯥꯅꯦ ꯑꯗꯩ ꯁꯤꯡꯖꯨ ꯍꯦꯛ ꯇꯧꯕ ꯁꯤꯡꯖꯨꯁꯤꯗꯁꯨ ꯃꯈꯟ ꯃꯈꯟꯅꯤꯀꯣ ꯂꯩꯔꯤꯁꯦ ꯑꯁ ꯑ ꯍꯧꯖꯤꯛꯀꯥꯟꯗꯤ ꯁꯤꯡꯖꯨ ꯍꯥꯏꯔꯁꯨ ꯃꯤꯃꯤ ꯁꯤꯡꯖꯨꯅ ꯃꯤꯃꯤ ꯏꯁꯤꯅ ꯍꯦꯛꯇ ꯊꯋꯥꯏ ꯊꯥꯅꯗꯣꯔꯦ ꯑꯩꯈꯣꯏꯗꯤ ꯎꯝ ꯑꯩꯈꯣꯏꯗꯤ ꯊꯥꯏꯅꯒꯤꯀꯣ ꯑꯗꯨꯝ ꯃꯅꯥ ꯃꯁꯤꯡ ꯌꯥꯝ ꯅꯠꯇꯕꯤꯗ ꯃꯆꯜ ꯈꯖꯤꯛ ꯈꯖꯤꯛ ꯍꯦꯛ ꯍꯥꯞꯄ ꯃꯆꯜ ꯈꯖꯤꯛ ꯈꯖꯤꯛ ꯍꯥꯞꯄꯁꯦ ꯑꯗꯒꯤ ꯊꯣꯏꯗꯤꯡ ꯕꯦꯁꯣꯟꯒ ꯑ ꯅꯝꯂꯞ ꯇꯧꯔꯒ ꯃꯣꯔꯣꯛ ꯈꯖꯤꯛ ꯈꯖꯤꯛ ꯁꯥꯇꯛ ꯇꯧꯔꯒꯀꯣ ꯊꯨꯝ ꯃꯣꯔꯣꯛ ꯅꯝꯂꯞ ꯇꯧꯔꯒ ꯆꯥꯕꯗ ꯎꯝ ꯍꯦꯟꯖꯥꯡ ꯑꯇꯩ ꯌꯥꯎꯗ꯭ꯔꯁꯨ ꯑꯗꯨꯗꯨꯅꯗ ꯆꯥꯛꯁꯦ ꯐꯅꯌꯥꯝ ꯑꯗꯨꯝ ꯆꯪꯉꯤ ꯆꯔꯥꯒ ꯋꯥꯕꯗ ꯉꯥꯏꯔꯦꯀꯣ
ꯑ ꯍꯥꯎꯋꯤ ꯃꯣꯔꯣꯛꯁꯦ ꯆꯝꯇꯛꯅ ꯆꯥꯕ꯭ꯔꯣ ꯅꯠꯇ꯭ꯔꯒꯅ ꯌꯥꯛꯅ ꯆꯥꯕ꯭ꯔꯣ ꯊꯨꯝ ꯃꯣꯔꯣꯛꯁꯦ ꯍꯟꯖꯥꯡꯒꯤ ꯑꯗꯨꯝ
ꯊꯨꯝ ꯃꯣꯔꯣꯛꯁꯦ ꯑꯩꯒꯤ ꯑꯣꯏꯅꯗꯤꯀꯣ ꯊꯨꯝꯗꯤ ꯈꯪꯗ ꯑꯗ ꯃꯣꯔꯣꯛꯇꯤ ꯃꯩꯇꯩ ꯃꯆꯥ ꯑꯣꯏꯇꯣꯏꯔꯥ ꯈꯪꯗꯦ ꯃꯣꯔꯣꯛꯇꯤ ꯁꯥꯔꯤꯈꯩ ꯍꯥꯎꯔꯤ ꯑꯗꯣ
ꯎꯝ ꯃꯣꯔꯣꯛ ꯁꯥꯅ ꯆꯥꯕꯁꯦ ꯍꯥꯎꯋꯦꯕ ꯑꯆꯝꯕ ꯆꯥꯕꯁꯤꯅ ꯀꯌꯥ
ꯑꯆꯝꯕ ꯆꯥꯕꯁꯦ ꯄꯨꯛ ꯏꯊꯟ ꯊꯟꯗꯕ ꯈꯪꯗꯦ ꯃꯍꯥꯎ ꯏ ꯋꯥꯠ ꯋꯥꯠꯄ ꯑꯗꯨꯃꯥꯏꯅ ꯋꯥꯈꯜꯁꯤꯗ ꯈꯟꯕꯗꯣ ꯑꯗꯣ ꯑꯍꯟꯈꯩꯗꯤ ꯑꯗꯨꯝ ꯃꯣꯔꯣꯛꯁꯦ ꯃꯣꯏꯗꯤ ꯁꯥꯏꯗ ꯍꯥꯏ ꯃꯣꯏꯗꯤ ꯑꯍꯟ ꯑꯣꯏꯔꯛꯄꯩꯔꯥ ꯅꯠꯇ꯭ꯔꯒ ꯀ꯭ꯋꯥ ꯅꯨꯡꯒ ꯆꯥꯥꯁꯟꯅꯕꯁꯦ ꯁꯤꯅꯔ ꯈꯪꯗꯦ
ꯃꯥꯅꯦ ꯀ꯭ꯋꯥꯅꯨꯡ ꯎꯝ ꯀ꯭ꯋꯥ ꯅꯨꯡ ꯆꯥꯁꯤꯟꯅꯔꯅꯤ ꯑꯗꯩꯗꯤ ꯃꯣꯔꯣꯛꯇꯨ ꯆꯥꯕ ꯉꯝꯃꯔꯣꯏ ꯃꯣꯔꯣꯛ ꯁꯥꯏ ꯃꯣꯔꯣꯛ ꯁꯥꯏꯌꯦꯅ ꯀꯣꯏꯁꯨ ꯊꯨꯝ ꯃꯣꯔꯣꯛ ꯀꯟꯕꯁꯤꯅꯅꯦ ꯃꯍꯥꯎ ꯂꯩꯌꯦꯕ ꯌꯦꯟꯖꯥꯡꯁꯦ ꯄꯥꯝꯖꯔꯨꯕꯩꯔ ꯈꯪꯗꯦ
ꯆꯦ ꯍꯣꯏ ꯍꯤꯡꯒꯣꯜꯗꯣ ꯀꯔꯤ ꯀꯔꯤ ꯊꯥꯔꯤꯒꯦ ꯍꯧꯖꯤꯛꯁꯦ
ꯃꯇꯝꯒꯤ ꯑꯗꯨꯝ ꯃꯇꯝ ꯃꯇꯝꯒꯤ ꯄꯣꯠ ꯆꯩꯩ ꯑꯗꯨꯝ ꯊꯥꯔꯤ ꯀꯥꯂꯦꯟ ꯃꯇꯝꯅꯤꯅ ꯀꯥꯂꯦꯟꯒꯤ ꯑꯣꯏꯕ ꯍꯦꯟꯖꯥꯡ ꯅꯥꯄꯤ ꯑꯗꯨꯝ ꯊꯥꯔꯤ ꯃꯔꯣꯏ ꯃꯄꯥꯡ ꯑꯗꯨꯝ ꯑꯗꯨꯝ ꯊꯥꯏ ꯀꯣꯕꯤ ꯅꯨꯡꯕꯤ ꯍꯋꯥꯏꯊꯔꯥꯛ ꯀꯩꯀꯥ ꯑ ꯄꯥꯂꯦ ꯁꯕꯠ ꯄꯥꯜꯂꯤꯦ ꯂꯤ ꯃꯥꯏꯕꯦꯟ ꯄꯥꯜꯂꯤ
ꯎꯝ ꯑꯁ ꯃꯥꯏꯔꯦꯟꯗꯣ ꯊꯣꯡꯉꯒꯀꯣ ꯑꯃ ꯃꯌꯥꯡ ꯊꯣꯟꯗꯣ ꯐꯖꯅ ꯅꯝ
ꯑꯥꯡꯇꯣꯟ ꯍꯥꯞꯄꯒ ꯃꯅꯝꯒ ꯅꯨꯡꯁꯤꯔꯒ
ꯍꯥꯎꯕꯅꯤꯅꯦ ꯄꯥꯟꯕꯣꯏꯁꯤ ꯍꯣꯏꯒꯤ ꯃꯥꯏꯔꯦꯟꯁꯨ ꯃꯌꯥꯡꯇꯣꯟꯁꯨ ꯑꯦ
ꯄꯥꯜꯂꯦ ꯂꯣꯏꯅ
ꯑ ꯍꯣꯔꯦꯟ ꯅꯨꯡꯗꯥꯡ ꯋꯥꯏꯔꯝ ꯍꯦꯛꯄ ꯂꯥꯛꯀꯦ ꯌꯥꯒꯗ꯭ꯔꯣ
ꯑꯥ ꯂꯥꯛꯑꯣ ꯂꯥꯛꯑꯣ ꯃꯔꯣꯏ ꯃꯄꯥꯡꯁꯨ ꯁꯨꯅ ꯍꯥꯞꯄꯤꯒꯦ ꯏꯪꯈꯣꯜꯗ ꯄꯥꯟꯕꯅꯤꯅ ꯃꯅꯥ ꯃꯁꯤꯡ ꯃꯌꯥꯝꯗꯣ ꯁꯣꯏꯖꯤꯟꯒ ꯇꯧꯔꯒ
ꯎꯝ
ꯁꯣꯏꯟ ꯏꯔꯣꯝꯕ ꯆꯥꯕ ꯍꯩꯅꯕ ꯅꯠꯇ꯭ꯔꯣ
ꯍꯩꯅꯩꯌꯦ ꯑꯩꯒꯤ ꯄꯥꯝꯖꯕꯤ ꯑꯗꯨ ꯍꯦꯟꯖꯥꯡ ꯏꯔꯣꯟꯝꯕꯗꯀꯣ ꯑꯗꯨ ꯌꯥꯝ ꯄꯥꯝꯖꯩꯌꯦ ꯑꯩꯗꯤ
ꯑ ꯃ ꯎ ꯃ ꯑꯇꯦꯛꯄꯒ ꯍꯥꯞꯄꯒ ꯃꯣꯔꯣꯛ ꯑꯇꯦꯛꯄꯒ ꯃꯣꯔꯣꯛꯀ ꯁꯥꯇꯠꯅ ꯇꯧꯔꯒ ꯂꯣꯜꯂꯒ ꯃꯅꯝ ꯅꯨꯡꯁꯤꯅꯕ ꯐꯗꯤꯒꯣꯝ ꯇꯤꯜꯍꯧ ꯃꯆꯜ ꯁꯨꯅ ꯍꯥꯞꯄꯒ
ꯎꯝ ꯐꯔꯦ ꯐꯔꯦ ꯑꯗꯨꯗꯤ ꯏꯆꯦ ꯑꯩ ꯍꯣꯔꯦꯟꯟꯅ ꯅꯨꯡꯗꯥꯡ ꯋꯥꯏꯔꯝꯗꯣ ꯍꯦꯟꯖꯥꯡ ꯍꯦꯛꯄ ꯑꯣꯏꯅ ꯀꯣꯏꯊꯣꯔꯛꯀꯦ ꯑꯗꯨꯗ ꯑꯃꯨꯛ ꯀꯩꯅꯣ ꯇꯧꯔꯁꯤ ꯋꯥꯔꯤ ꯁꯥꯟꯅꯔꯁꯤꯀꯣ ꯍꯧꯖꯤꯛꯀꯤ ꯑꯣꯏꯅꯗꯤ ꯑꯩ ꯊꯝꯃꯒꯦ ꯏꯆꯦ ꯎꯝ ꯊꯝꯃꯦ ꯊꯃꯦ